ꯍꯜꯂꯣ ꯑꯂꯣ
ꯏꯗꯅꯣ
ꯑꯣ ꯑꯗꯨꯝ ꯐꯣꯟ ꯅꯦꯠꯔ ꯋꯥꯂꯥꯏ ꯍꯧꯖꯤꯛ
ꯍꯥ
ꯍꯟ ꯃꯦꯠꯇ꯭ꯔ ꯀꯥꯟꯅꯌꯦ ꯍꯧꯖꯤꯛꯇꯤ
ꯋꯥꯠꯇ꯭ꯔꯤꯔꯤꯕꯣ
ꯍꯋꯥꯠ ꯂꯩ ꯍꯋꯥꯠꯂ ꯉꯁꯥꯏꯗꯒꯦ ꯍꯋꯥꯠꯇꯅꯦ
ꯆ ꯊꯤꯅꯖꯔ
ꯆꯪꯕ ꯄꯨꯡ ꯇꯔꯨꯛꯇ ꯋꯥꯠꯂꯅꯤ
ꯆꯥꯛ ꯊꯣꯡꯉꯕꯣ
ꯑꯥ ꯑꯩꯒꯤ
ꯆꯥꯡꯒꯤ ꯊꯣꯡꯕꯣ
ꯑ ꯃ
ꯎ ꯍꯂꯣ
ꯇ ꯅꯟꯗꯤ ꯀꯗꯔꯤ ꯅ ꯅꯟ ꯀ꯭ꯔꯤ ꯇꯧꯕ꯭ꯔꯥ ꯍꯧꯖꯤꯛꯛꯇꯤ ꯎꯝ ꯁꯀꯨꯜꯁ ꯀꯣ ꯁꯀꯨ ꯎ
ꯁ꯭ꯀꯨꯜ ꯆꯠꯀꯅꯤ ꯍꯥꯏꯔꯤ ꯑ
ꯍꯣꯏ ꯑꯦ
ꯆꯠꯇ꯭ꯔꯁꯨ ꯌꯥꯏꯅ
ꯑꯗꯨꯒꯤ ꯅꯪ ꯀꯥꯕꯤꯒꯦ ꯍꯥꯏꯕ꯭ꯔꯣ
ꯎꯝ ꯑꯩ ꯀꯥꯕꯤꯒꯦ ꯅꯪ ꯉꯁꯨꯣ
ꯇꯥꯕꯤꯌꯣ ꯑꯗꯨꯗꯤ ꯍꯧꯖꯤꯛ ꯂꯥꯛꯑꯣ
ꯍꯥꯝ
ꯀꯕꯤꯒ ꯍꯥꯏꯗꯤꯦ ꯍꯧꯁꯨꯛꯇꯑꯣ
ꯑꯀꯦꯜ
ꯎꯝ ꯑꯗꯨꯗꯩ ꯂꯥꯛꯁꯗꯤ ꯈꯦꯅꯦꯕ ꯕꯤꯈ꯭ꯔꯤꯇꯐꯗ ꯑꯩ ꯆꯥꯛ ꯊꯣꯡ ꯍꯥꯏꯕ ꯑꯦ ꯅꯪ ꯑꯦꯁꯥ ꯈ
ꯁꯪꯈꯣꯜ ꯆꯠꯄꯅꯦ
ꯑꯩꯀꯣ ꯑ꯭ꯔꯥ
ꯑꯗꯣ
ꯎꯝ ꯇꯥꯏ ꯇꯥꯏꯌꯦ
ꯪꯒꯣꯟ ꯆꯞꯄꯦꯕ
ꯑꯣ ꯑꯩꯉꯣꯟꯗ ꯑꯩꯉꯣꯟꯗꯅꯦ
ꯎꯝ
ꯍꯧꯖꯤꯛꯇꯤ ꯍꯧꯖꯤꯛꯇꯤ ꯇꯄꯣ ꯇꯥꯄꯣ ꯍꯦ ꯇꯄꯣ
ꯀꯩꯕ
ꯑꯩꯟ ꯑꯩꯒꯤ ꯃꯈꯣꯟ ꯇꯥꯏ ꯀꯣ
ꯑꯩ ꯑꯩꯅ ꯈꯣꯟ ꯇꯥꯕ ꯈꯪꯉꯦ ꯑꯩ ꯇꯥꯔꯝꯅꯦ ꯑꯗꯣ ꯅꯨꯡꯉꯥꯏꯇꯕ ꯑꯩꯒꯤ
ꯑꯣ ꯍꯧꯖꯤꯛꯇꯤ
ꯑꯃꯨꯛꯇ ꯇꯥꯔꯦ
ꯑꯥ ꯑꯩꯗꯤꯀꯣ
ꯌꯥ ꯆꯦꯅꯕꯣ
ꯍꯇꯦꯟꯗ ꯇꯔꯥꯗ
ꯎꯝ
ꯇꯔꯋꯥꯗ ꯆ ꯑꯗꯨꯅꯤ
ꯆꯥꯛ ꯆꯥꯛ ꯇꯣꯛꯑꯒ ꯆꯠꯂꯤꯔꯣ
ꯎꯝ ꯁꯅꯤ ꯍꯗ ꯁꯥ ꯁꯅꯤ ꯍꯗ ꯑꯗꯨꯝ
ꯑ ꯉꯗꯣ
ꯕꯎ ꯌꯦꯡꯕ꯭ꯔꯣ ꯐꯨꯠꯕꯣꯜ ꯌꯦꯡꯕ꯭ꯔꯣ
ꯑꯥ ꯌꯦꯡꯉꯦ ꯅꯪꯗꯤ ꯌꯦꯡꯕ꯭ꯔꯣ
ꯌꯦꯗꯦꯗ ꯇꯣꯝꯕꯒꯤ ꯃꯇꯝꯁꯨ ꯂꯩꯇꯦ ꯑꯁ ꯑꯗꯨ ꯌꯦꯡꯂꯅꯗꯤꯦ ꯑꯗꯨꯝ
ꯄꯨ ꯀꯣꯁꯤ ꯄꯨꯇ ꯑꯣꯏꯔꯣ
ꯅꯠꯇꯦ ꯑꯩꯗꯤ ꯁꯞꯄꯣꯔꯠ ꯇꯧꯕ ꯃꯤ ꯑꯇ ꯂꯩꯇꯦ ꯂꯩꯇꯦꯕ ꯁꯞꯄꯣꯔꯠ ꯇꯧꯕ ꯃꯤ ꯂꯩꯇꯦꯕ ꯍꯥꯏꯗꯤ ꯏꯟꯇ꯭ꯔꯦꯁ ꯑꯥꯏꯇꯕꯣꯗꯤ ꯏꯕ
ꯑꯩꯁꯨ ꯆꯄꯣꯔꯠ ꯇꯧꯔꯒ ꯉꯝꯒꯅꯤ
ꯉꯔꯥꯡꯗ ꯃꯤ ꯃꯤ ꯃꯤ ꯌꯥꯝꯅ ꯍꯥꯡꯉꯦ ꯒ ꯔ ꯁꯄ ꯔ ꯍꯥꯏꯔꯩꯅ ꯁꯄꯅꯦꯄ
ꯎꯝ ꯏꯄꯣꯠꯁꯨꯄꯣꯠ ꯇꯧꯕꯅꯤ ꯑꯗꯨ ꯉꯝꯗ꯭ꯔꯦ ꯀꯩꯗꯧꯔꯅꯤ
ꯀꯄ꯭ꯔꯣ
ꯀꯂꯣ ꯍꯥꯏꯄ
ꯀꯥꯄꯦꯗꯃꯤ ꯃꯤ ꯌꯥ
ꯑꯁꯅꯥ ꯀꯞꯄ
ꯎ ꯀꯄꯣ
ꯑꯅꯤ ꯀꯄ꯭ꯔꯥ
ꯌꯦ ꯀꯞꯇꯦ ꯑꯩꯅ ꯑꯩꯅ ꯁꯣ ꯑꯩꯅ ꯁꯞꯄꯣꯔꯠ ꯇꯧꯕꯗꯤ ꯃꯤꯅ
ꯑꯗꯨꯗ ꯑꯃꯒꯤ ꯐꯣꯇꯣ ꯀꯞꯅꯤ ꯍꯥꯏ
ꯀꯄꯣꯏ ꯀꯄꯣꯏ
ꯎꯝ
ꯑꯩꯒꯤ ꯄꯤ ꯄꯥꯃꯨꯋꯦ ꯁꯤ ꯃꯤꯉꯣꯟ ꯗ
ꯏꯉ ꯋꯥ
ꯑ ꯏꯄꯥ ꯋꯥꯇꯕ
ꯅꯦ ꯕ꯭ꯔꯥꯖꯤꯜꯒꯨꯝꯕ ꯁꯞꯄꯣꯔꯠ ꯇꯧꯗ꯭ꯔꯣ
ꯇꯗꯤ ꯑꯩꯗꯤ ꯐꯨꯠꯕꯣꯜꯗ ꯏꯟꯇꯔꯦꯁ ꯂꯩꯇꯦ ꯌꯦꯡꯕꯁꯨ
ꯎ ꯌꯦꯡꯉꯣ ꯀꯩꯅꯣ ꯐꯐꯥ ꯀꯞꯅꯦ
ꯇꯂꯦ ꯑꯗꯣ ꯌꯦꯡꯉꯗꯤ ꯏꯁ ꯋꯥ
ꯑꯗꯨꯒ ꯌꯦꯡꯉꯅꯤꯅ ꯃꯥꯏꯅ ꯇꯨꯝꯃꯅꯤ ꯊꯦꯡ ꯇꯨꯝꯕꯅꯤꯅ
ꯎꯝ ꯑꯁꯠ ꯄꯁꯨ ꯃꯥ ꯌꯥꯅꯠꯇ
ꯇꯨꯝꯕꯁꯨ ꯅꯨꯡꯉꯥꯏꯕꯅꯤ ꯑꯗꯨ ꯌꯦꯡꯉꯗꯤ
ꯌꯦꯅꯤꯡꯗꯦ ꯏꯊꯥꯟꯇ ꯄ ꯃ
ꯅꯃꯥꯟ ꯃꯣꯏ ꯅꯃꯥꯟꯅꯕꯤꯁꯤꯡ ꯀꯧꯔꯒ ꯌꯦꯡꯕ ꯌꯥꯗ꯭ꯔꯣ
ꯃꯣꯏꯁꯨ ꯑꯗꯨꯝ ꯈꯝꯅꯔꯦ ꯃꯁ ꯏꯟꯇꯔꯦꯁ ꯍꯥꯏ ꯏꯆ ꯑꯃꯅ ꯎ
ꯑꯃ ꯑꯅꯤꯗꯤ ꯌꯥꯎꯔꯕꯅꯤꯗ
ꯍ ꯌꯧꯎꯔꯝꯅꯤ ꯑꯗꯣ ꯌꯎꯧꯕꯗꯨꯗ ꯃꯁꯥ ꯃꯁꯥꯒꯤ ꯐꯣꯟ ꯑꯗꯨꯝ ꯌꯦꯡꯉꯤꯅ
ꯇꯧꯅꯩꯅ ꯀꯩꯅꯅꯣ
ꯐꯝ ꯐꯗ ꯣꯠ ꯅ ꯂꯥꯛꯂꯗꯤ ꯏ
ꯀꯅꯥ ꯀꯅꯥ ꯂꯩꯔꯤꯅꯣꯖꯤꯁꯦ
ꯑꯩꯗꯤ ꯍꯣꯁꯇꯦꯜꯗꯥ ꯂꯩꯌꯦ ꯑꯩꯗꯤ ꯎꯝ ꯏꯃꯥꯟꯅꯕꯤꯒ ꯂꯩ ꯍꯧꯖꯤꯛꯇꯤ
ꯑꯣ ꯀꯝꯄꯜꯁꯔꯤ ꯑꯣꯏꯔꯝꯅꯤꯀꯣ ꯑꯗꯨꯗꯤ ꯆꯠꯄꯗꯣ ꯀꯣꯂꯦꯖ
ꯎ ꯍꯗꯦ ꯍꯥꯏꯗꯤꯦ ꯐꯜ ꯀꯂ
ꯎꯝ ꯍꯧꯋꯥꯠꯄꯗꯤ ꯄꯨꯡ ꯀꯌꯥꯗ ꯍꯧꯒꯠꯄ ꯍꯟꯕ꯭ꯔꯥ
ꯃꯣꯏ ꯄꯨꯡ ꯇꯔꯨꯛꯇ
ꯑꯁ ꯏ ꯉꯂꯤꯅꯦ
ꯗ
ꯐꯗꯤ ꯀꯄꯥ ꯍ
ꯎꯝ ꯄꯥꯍꯟꯗꯦꯗ ꯍꯧꯖꯤꯛꯇꯤ ꯑꯉꯥꯡ ꯃꯆꯥꯁꯨ ꯅꯥ
ꯑꯗꯨ ꯍꯁꯨ ꯍꯣꯁꯇꯦꯜ ꯅ ꯂꯩꯗꯣ
ꯃꯁꯥ ꯃꯁꯥꯒꯤ ꯑꯗꯨꯝ ꯄꯥꯅꯤꯡꯕ ꯃꯤꯅ ꯑꯗꯨꯝ ꯀꯣ ꯑ
ꯀꯨꯝꯕꯗꯤ ꯃꯣꯏꯅ ꯊꯣꯡꯉꯒ ꯄꯤꯔꯔꯣ
ꯎꯝ ꯍꯣꯏ ꯅꯅꯥꯇ ꯑꯃ ꯂ
ꯑꯣ
ꯑ ꯆꯥꯅꯤꯡ ꯀ
ꯆꯅꯤꯦ ꯄꯣꯗꯤꯒꯤ ꯊꯥꯛꯕꯨꯣ
ꯐꯕꯅꯦ
ꯃꯃꯅ ꯀꯣꯂꯦꯖ ꯀꯩ ꯄꯨꯡ ꯀꯌꯥꯗ ꯑꯃꯨꯛ ꯍꯜꯂꯛꯀꯅꯤ
ꯑꯣ ꯑꯍꯨꯝꯗ
ꯍꯥꯝ
ꯑꯍꯣꯨꯝ ꯑꯍꯣꯨꯝ
ꯍꯜꯂꯣ
ꯑꯥ
ꯑꯩꯈꯣꯏꯃꯨꯛ ꯇꯥꯗ꯭ꯔꯦ ꯍꯧꯖꯤꯛ ꯇꯥꯕ꯭ꯔꯣ
ꯎꯝ ꯇꯥꯏꯌꯦ ꯇꯥꯏꯌꯦ ꯑꯗꯨ ꯇꯥꯏꯌꯦ
ꯀꯖꯤ ꯄꯨꯡ ꯀꯌꯥꯗ ꯑꯃꯨꯛ ꯍꯜꯂꯛꯀꯅꯤ
ꯑꯍꯣꯨꯝꯗ
ꯍꯜꯂꯣ
ꯑ ꯇꯄ
ꯑ ꯑꯃꯨꯛꯒ ꯇ ꯇꯨꯡ ꯌꯥꯗ ꯆꯠꯀꯅꯤ ꯍꯜꯂꯛꯀꯅꯤ
ꯄꯨꯡ ꯑꯍꯨꯝꯗ ꯑꯍꯨꯝꯗ
ꯑꯁ ꯄꯨꯡ ꯃꯏꯗꯩ ꯇꯥꯗꯣꯏꯅꯦ
ꯑꯍꯣꯝꯗ
ꯎ ꯑꯥ ꯑꯃꯨꯛ ꯇꯥꯏ ꯅꯪ ꯇꯥꯕ꯭ꯔꯣ ꯍꯥꯏꯔꯗꯤ ꯑꯗꯨꯝ ꯇꯥꯏ ꯄꯨꯡ ꯉꯥꯏꯔꯗꯤ ꯇꯥꯗꯦꯕ
ꯑꯣ ꯑꯗꯨ ꯑꯣꯏꯔꯗꯤ ꯇꯥꯕ꯭ꯔꯣ ꯇꯥꯕ꯭ꯔꯣꯅꯪ ꯑꯗꯨꯝ ꯍꯥꯏꯔꯛꯀꯦ
ꯔꯣ
ꯑꯍꯣꯝ ꯑꯍꯣꯝ
ꯑꯣ ꯑꯁ ꯌꯥꯝ ꯊꯦꯡꯉꯤꯅꯦ
ꯑꯥ
ꯁ ꯊꯀꯤ ꯍꯥ
ꯁꯕꯖꯦꯛ ꯁꯕꯖꯦꯛ ꯑꯃ ꯑꯃꯗ ꯑꯃꯗꯨꯗ ꯄꯨꯡ ꯑꯃ ꯑꯃ ꯂꯥꯎꯕ
ꯑꯣ
ꯇ ꯑꯣꯏꯍꯕꯒꯤ
ꯆꯠꯄꯒ ꯕꯤꯠ ꯂꯩꯕ꯭ꯔꯣꯅꯦ
ꯂꯩꯅ
ꯑꯣ ꯐꯣꯟꯗꯨ ꯄꯤꯕ꯭ꯔꯥ ꯆꯠꯄꯗ
ꯑꯥ ꯄꯤꯗꯦ ꯑꯩꯈꯣꯏꯅ ꯐꯣꯟ ꯇꯧꯕꯗꯣ ꯏꯁ ꯄꯨꯔꯥꯅ ꯇꯒ ꯄꯥꯏꯕꯅꯦ
ꯁꯖꯁꯤ
ꯑꯥ
ꯑꯦ ꯃꯤ ꯈꯪꯕ꯭ꯔꯣ
ꯈꯥꯡꯉꯤꯅ ꯑꯣꯖꯥ ꯈꯣꯏꯗꯤ ꯑꯣꯖꯥꯈꯣꯏꯗꯤ ꯈꯪꯗꯦ ꯏꯁ ꯈꯪꯅꯗꯤ ꯐꯥꯏꯟ ꯂꯧꯗꯣꯏꯅꯦ
ꯑꯩ ꯑ
ꯍꯧꯖꯤꯛꯀꯥꯟꯁꯤꯕꯨ ꯀꯅꯥꯅ ꯐꯣꯟ ꯄꯥꯏꯗ꯭ꯔꯒ ꯂꯩꯕ ꯉꯝꯕ꯭ꯔꯣ ꯅꯝꯕꯝꯃꯤ ꯂꯩ ꯂꯩꯇꯦ
ꯑꯣ ꯎ
ꯅꯪꯦ ꯀꯩ ꯇꯝ ꯑ ꯁꯀꯨꯜ ꯀꯕ꯭ꯔꯥ ꯀꯂꯦꯖ ꯀ ꯍꯕ꯭ꯔꯥ
ꯑꯩꯗ
ꯑꯥ
ꯍ
ꯑꯥ
ꯈꯣꯏꯁꯦꯃꯨꯛ ꯆꯞꯦ ꯇꯔꯕ
ꯐꯌꯦ ꯐꯌꯦꯦ
ꯏꯪꯈꯣꯟꯁꯦ ꯑꯃꯨꯛ ꯇꯥꯗ꯭ꯔꯦ ꯆꯞꯄꯦ
ꯑꯗꯨꯝ ꯍꯥꯏꯌꯣ ꯑꯩꯗꯤ ꯇꯥꯕꯅꯦ
ꯉꯥꯏꯈꯣꯀꯣ ꯑꯣ ꯍ ꯑꯃꯨꯛ ꯇꯥꯔꯦ
ꯎꯝ ꯑꯗꯨꯝ ꯍꯥꯏꯌꯦꯕ ꯑꯩꯗꯤ ꯇꯥꯏꯌꯦꯕ
ꯑꯩꯉ ꯅꯨꯡꯉꯥꯏꯖꯕꯗꯨꯒꯤ
ꯎ
ꯏꯪꯈꯣꯟꯗ ꯐꯖꯅ ꯇꯥꯗꯕ ꯆꯠꯄ
ꯑ ꯐꯣꯡ꯭ꯔꯦ ꯑ ꯍꯪ ꯑ ꯉꯁꯥꯏꯗꯗꯤ ꯐꯕꯅꯦꯅꯦ ꯑꯗ
ꯅꯈꯣ ꯀꯣ
ꯎꯝ
ꯎꯝ
ꯑꯝ ꯎꯝꯝ